ꯊꯥꯎ ꯅꯪꯅ ꯍꯥꯏꯗꯣ ꯀꯣ
ꯎꯝ
ꯀꯩ ꯍꯥꯏꯔꯒꯦ ꯑꯩ ꯀꯩꯁꯨ ꯍꯥꯏꯗꯤꯌꯦ ꯀꯩꯅꯣ ꯐꯣꯟ ꯇꯧꯔꯒ ꯍꯜꯂꫭ ꯍꯥꯏꯔꯒ ꯅꯪꯅ ꯍꯥꯏꯗꯣ ꯀꯩꯅꯣꯕꯨ ꯀꯩꯅꯣ ꯀꯔꯤ ꯋꯥꯔꯤꯅꯣ?
ꯅꯨꯄꯤꯅ ꯄꯨꯁꯜꯂꯛꯑꯒ ꯅꯨꯄꯥ ꯊꯥꯛꯀꯗꯕꯅꯤ ꯅꯨꯄꯥ ꯅꯨꯡꯉꯥꯏꯅ ꯊꯝꯒꯗꯕꯅꯤ ꯍꯥꯏꯕ ꯔꯨꯜ ꯂꯩꯇ ꯍꯥꯏꯕꯗꯣ꯫ ꯂꯩꯕꯨꯗꯤ ꯂꯩꯇꯦꯕꯀꯣ ꯑꯗꯨꯃꯥꯏꯅꯗꯤ ꯃꯌꯥꯝꯖꯦ ꯍꯦꯛꯇ ꯂꯩꯔꯝꯗꯦꯕ ꯔꯨꯜꯖꯦ ꯫ ꯑꯗꯣ ꯅꯨꯄꯥꯗꯣ ꯃꯊꯣꯡ ꯆꯥꯗ꯭ꯔꯗꯤ ꯑꯗꯨꯝ ꯅꯨꯄꯤꯗꯨ ꯑꯣꯏꯅ ꯊꯥꯏꯌꯦꯕꯀꯣ꯫
ꯍꫭꯏ ꯑꯗꯨꯅ ꯑꯃꯅꯤꯗꯅ ꯑꯗꯨꯗꯤ ꯅꯨꯄꯥ ꯐꯠꯇꯕꯒꯤ ꯊꯕꯛꯅꯤꯗꯅ꯫
ꯅꯨꯄꯥꯖꯤꯅ ꯁꯨꯅꯤ ꯈꯪꯗ꯭ꯔꯕ ꯇꯨꯝꯃꯅ ꯂꯩꯊꯣꯛꯈ꯭ꯔꯕ ꯌꯨ ꯊꯛꯑ ꯂꯩꯊꯣꯛꯈ꯭ꯔꯕ ꯖꯥꯔ ꯁꯥꯔꯅ ꯂꯩꯊꯣꯛꯈ꯭ꯔꯕ ꯆꯖꯔꯥꯗꯤ ꯍꯦꯟꯅ ꯌꯥꯗꯕꯅꯤ ꯅꯨꯄꯤꯗꯨꯝ ꯊꯥꯛꯑꯗꯕꯅꯦ ꯑꯗꯨꯝ ꯃꯥ ꯁꯨꯔ
ꯑꯗꯨꯅꯦ ꯐꯠꯇꯕ ꯃꯄꯥꯒꯤ ꯊꯕꯛ ꯍꯥꯏꯗꯨꯅꯦ ꯑꯗꯨꯅ ꯈꯪꯖꯗꯦꯗ ꯑꯗꯣ
ꯑꯗꯣ ꯑꯃꯇꯪꯅ ꯄꯨꯁꯜꯂꯛꯀꯗꯧꯅꯤ ꯍꯥꯏꯕꯗꯨ ꯂꯩꯇꯦꯗ ꯃꯥ ꯃꯥ ꯀꯟꯇ꯭ꯔꯤꯕꯌꯨꯁꯟ ꯇꯧꯔ ꯂꯣꯏꯔꯦ ꯀꯩꯅꯣ ꯅꯨꯄꯤꯁꯨ ꯑꯗꯨꯝ ꯆꯥꯛ ꯊꯣꯡꯉ
ꯃꯥꯅꯦ ꯃꯥꯅꯦ ꯃꯥꯅꯦ ꯃꯥꯅꯦ
ꯅꯨꯃꯤꯠ ꯆꯨꯞꯄꯥꯎ ꯀꯣꯟꯅꯕ ꯅꯠꯇꯦ ꯉꯥꯏꯍꯥꯛꯇꯤ ꯍꯥꯡꯒꯅꯤ ꯉꯥꯏꯍꯥꯛ ꯁꯪꯕꯗꯨꯗ ꯍꯣꯏ ꯊꯕꯛꯅꯦꯅ ꯄꯨꯔꯥ ꯁꯤꯟ ꯄꯥꯡꯅ ꯇꯧꯕꯗꯤ ꯉꯝꯄꯣꯠꯇꯦ꯫
ꯅꯪ ꯑꯗꯨ ꯍꯥꯏꯖꯕ ꯋꯥꯅꯦꯕ ꯈꯪꯉꯕ
ꯎꯝ
ꯁꯝꯅ ꯍꯥꯏꯔꯕꯗ ꯅꯪ ꯍꯧꯖꯤꯛ ꯅꯨꯄꯥ ꯀꯩꯝ ꯇꯧꯗꯕ ꯅꯨꯄꯥ ꯑꯃꯗ ꯅꯪ ꯅꯌꯨꯝ ꯄꯥꯥꯟꯂꯣꯅꯦ
ꯎꯝ
ꯑꯩ ꯃꯥꯡꯖꯩ ꯍꯥꯏꯗꯣꯏꯅꯣꯕ ꯃꯄꯥꯗꯣ ꯀꯩ ꯇꯧꯏ ꯍꯥꯏꯕ ꯀꯣꯏꯁꯟꯁꯤ ꯑꯃ ꯅꯣꯏꯅ ꯀꯣꯏꯁꯟ ꯑꯃ ꯂꯥꯛꯑꯣꯏꯗ꯭ꯔꯕ
ꯂꯥꯛꯇꯣꯔꯤꯕꯅꯤ
ꯁꯤ ꯁꯤ ꯀꯣꯏꯁꯟꯁꯤ ꯂꯥꯛꯍꯜꯂꯣꯏꯒꯦ ꯍꯥꯏꯇꯔꯗꯤ ꯅꯪ ꯊꯕꯛ ꯇꯧꯕ ꯑꯃ ꯆꯪꯗ꯭ꯔꯕ
ꯆꯪ
ꯑꯗꯨꯅ ꯁꯤ ꯁꯣꯁꯥꯏꯇꯤꯒꯤ ꯆꯠꯅꯕꯤꯅꯦ ꯁꯤꯁꯦ ꯑꯗꯣ ꯅꯪ ꯅꯨꯄꯤꯗꯨꯗꯤ ꯀꯩ ꯇꯧꯏ ꯍꯪꯅꯗꯦꯕ ꯀꯩꯁꯨ ꯅꯨꯄꯤꯗꯨꯗꯤ ꯃꯁꯛ ꯃꯇꯧ ꯐꯖꯕ꯭ꯔꯥ ꯁꯤ ꯂꯣꯏꯔꯦ
ꯅꯨꯄꯥꯗꯨꯗꯤ ꯀꯩ ꯇꯧꯏ ꯀꯔꯤ ꯇꯧꯔꯤ ꯀꯔꯤ ꯊꯕꯛ ꯁꯨꯔꯤ ꯄꯩꯁꯥ ꯀꯌꯥꯝ ꯄꯥꯏꯔꯤ ꯃꯣꯏ ꯏꯃꯨꯡ ꯃꯅꯨꯡ ꯀꯃꯥꯏꯅ ꯇꯧꯋꯤ ꯁꯤ ꯍꯪꯅꯩꯌꯦꯕ ꯑꯗꯨꯅ ꯄꯩꯁꯥ ꯊꯕꯛ ꯇꯧꯗꯤ ꯍꯥꯏꯒꯅ ꯃꯨꯛ ꯃꯤꯅ ꯑꯃꯨꯛ ꯊꯕꯛ ꯇꯧꯗꯕ ꯅꯨꯄꯥꯗ ꯌꯨꯝ ꯄꯥꯜꯂꯦꯅ ꯑꯃꯨꯛ ꯍꯥꯏꯕꯤꯗꯣꯏꯅꯦꯕ
ꯎꯝ
ꯈꯪꯉꯦꯗꯅ ꯀꯣꯟꯅ ꯂꯩꯃꯤꯟꯅꯔꯒ ꯀꯣꯟꯅ ꯀꯟꯇ꯭ꯔꯤꯕꯌꯨꯁꯟ ꯇꯧꯔꯒ ꯅꯨꯡꯉꯥꯏꯒꯤꯕꯅ ꯑꯃꯗꯨꯅꯤ ꯍꯧꯖꯤꯛ ꯉꯥꯏꯍꯥꯛ ꯆꯦꯡꯕꯗꯨ ꯆꯦꯜꯂꯝꯕ ꯈꯣꯠꯄ ꯑꯍꯥꯟꯕ ꯇꯧꯕꯗꯨꯗꯤ ꯃꯤꯅꯗꯤ ꯐꯖꯅ ꯉꯥꯡꯅꯗꯦ ꯍꯥꯏꯕ ꯒꯌ꯭ꯥꯟ ꯇꯔꯦꯗꯅ ꯁꯣꯁꯥꯏꯇꯤꯖꯦ
ꯎꯝ
ꯀꯣꯟꯅ ꯍꯣꯏ ꯀꯣꯟꯅ ꯂꯩꯃꯤꯟꯅꯔꯕ ꯃꯇꯨꯡꯗ ꯅꯪꯅꯁꯨ ꯃꯇꯦꯡꯈ ꯄꯥꯡꯕ ꯑꯩꯅ ꯃꯇꯦꯡ ꯄꯥꯡꯖꯔꯒ ꯅꯨꯡꯉꯥꯏ ꯂꯩꯃꯤꯟꯅꯕꯗꯨꯅ ꯑꯃꯅꯦꯕ ꯑꯗꯨꯅ ꯋꯥꯈꯜꯂꯣꯟ ꯑꯃꯅꯦꯕ
ꯎꯝ
ꯍꯧꯔꯛꯄꯩ ꯁꯤꯟꯁꯤꯗꯤ ꯃꯤꯅ ꯐꯖꯅ ꯉꯥꯡꯅꯕꯤꯗꯦ ꯁꯤꯅꯤ ꯑꯩꯅ ꯅꯉꯣꯟꯗ ꯍꯥꯏꯔꯤꯕꯁꯦ
ꯍꯣꯏ ꯍꯪꯕꯗꯤ ꯑꯗꯨꯝ ꯍꯪꯉꯤꯗ ꯑꯗꯣ ꯍꯧꯖꯤꯛꯁꯨ ꯅꯨꯄꯤꯁꯨ ꯍꯪꯅꯕ ꯌꯥꯎꯔꯦꯗ ꯅꯨꯄꯤꯗꯨ ꯀꯩꯗꯧꯋꯤ ꯀꯥꯏ
ꯑꯁ ꯑꯗꯨ ꯀꯩꯁꯨ ꯅꯨꯄꯤꯗ ꯊꯕꯛ ꯇꯧꯗꯔꯁꯨ ꯀꯩꯁꯨ ꯍꯥꯏꯅꯗꯦ ꯍꯥꯏꯕ
ꯀꯩꯁꯨ ꯇꯧꯗꯦ ꯌꯨꯝꯗ ꯑꯗꯨꯝ ꯂꯩ ꯍꯥꯏꯔꯁꯨ ꯀꯩꯁꯨ ꯃꯤꯅ ꯀꯩꯁꯨ ꯑꯣ ꯍꯥꯏ ꯇꯣꯛꯑꯦ ꯅꯨꯄꯥꯗꯤ ꯀꯩ ꯀꯩꯝ ꯇꯧꯗꯦ ꯍꯥꯏꯇꯥꯔꯗꯤ ꯃꯤꯅ ꯅꯨꯡꯁꯤ ꯁꯝꯅ ꯍꯥꯏꯔꯕꯗ ꯑꯈꯣꯏꯗꯁꯨ ꯃꯉꯥꯏ ꯑꯈꯣꯏ ꯆꯦ ꯏꯆꯟꯅꯕꯨ ꯆꯦꯡꯒꯤꯕꯗ ꯀꯩꯗꯧꯒꯦ ꯃꯥꯏ ꯅꯨꯄꯥꯗꯣ ꯀꯩ ꯊꯕꯛ ꯇꯧꯒꯦ ꯗꯨꯒ ꯆꯦꯛ ꯁꯨꯕ ꯆꯠꯂꯤ ꯍꯥꯏꯕ ꯃꯇꯝꯗ ꯑꯁ ꯀꯩꯒꯤꯅꯣ ꯍꯥꯏꯁꯤꯕꯣ ꯅꯨꯄꯥꯗꯣ ꯆꯦꯛꯁꯨꯕ ꯅꯠꯇꯗꯤ ꯂꯩꯇꯕ ꯀꯥꯏꯅ ꯍꯥꯏꯌꯦꯕ ꯑꯗꯨꯝ
ꯎꯝ
ꯃꯤ ꯖꯥꯁ ꯈꯨꯇꯧꯗꯣ ꯑꯗꯨꯒꯤ ꯋꯥꯅꯤꯗ ꯑꯩꯅ ꯍꯥꯏꯔꯤꯁꯦ ꯅꯉꯣꯟꯗ
ꯃꯥꯅꯤ
ꯑꯗꯨ ꯃꯇꯨꯡꯗ ꯀꯣꯟꯅ ꯑꯈꯣꯏ ꯂꯩꯃꯤꯟꯅꯔꯕ ꯃꯇꯨꯡꯗ ꯅꯨꯡꯉꯥꯏꯈꯤꯕꯗꯨꯗꯤ ꯑꯃꯅꯦ ꯋꯥꯈꯜꯂꯣꯟꯅꯦꯕ
ꯃꯤꯅ ꯑꯃꯨꯛ ꯈꯪꯕꯤꯔꯛꯑꯦ ꯑꯦ ꯃꯣꯏꯗꯤ ꯊꯕꯛꯁꯨ ꯅꯨꯄꯥꯗꯣ ꯊꯕꯛ ꯇꯧꯗ꯭ꯔꯁꯨ ꯄꯩꯁꯥ ꯇꯥꯟꯕ ꯀꯜꯂꯤ ꯍꯥꯏꯔꯛꯇꯣꯏꯅꯦ ꯑꯗꯨꯀꯥꯟꯗꯅ ꯑꯃꯨꯛ
ꯎꯝ
ꯋꯈꯟꯁꯦ
ꯍꯣꯠꯅꯕ ꯌꯥꯝ ꯀꯟꯖꯕꯅꯤ ꯃꯥ ꯊꯕꯛ ꯇꯧꯗ꯭ꯔꯁꯨ ꯀꯥꯏꯅ
ꯑꯗꯨꯀꯥꯟꯗ ꯑꯃꯨꯛ ꯃꯤꯡꯆꯠ ꯐꯪꯕꯩ ꯋꯔꯤꯅꯤꯗ
ꯑꯗꯨ ꯀꯥꯏꯗꯦꯗ ꯑꯩꯈꯣꯏꯅꯦꯖꯤꯡ ꯑꯃꯀꯣ ꯃꯥ ꯃꯁꯥꯁꯨ ꯀꯩꯅꯣ ꯄ꯭ꯔꯥꯏꯚꯦꯠ ꯁ꯭ꯀꯨꯜ ꯑꯣꯖꯥ ꯀꯣ ꯑ ꯄ꯭ꯔꯥꯏꯚꯦꯠ ꯁ꯭ꯀꯨꯜ ꯑꯣꯖꯥ ꯁꯤꯁꯨꯗ ꯑꯦꯂꯚꯦꯟ ꯇꯨꯌꯦꯜꯞꯀ ꯅꯠꯇꯦ ꯃꯥ ꯑꯉꯥꯡ ꯇꯥꯛꯄꯗꯣ ꯀ꯭ꯂꯥꯁ ꯊ꯭ꯔꯤ ꯐꯣꯔ ꯀ꯭ꯂꯥꯁ ꯊ꯭ꯔꯤ ꯐꯥꯎ ꯇꯥꯛꯄꯗꯣ ꯑ ꯅꯔꯁꯔꯤꯗꯒꯤ
ꯑꯥ
ꯑꯗꯨꯒꯤ ꯑꯣꯖꯥ ꯑꯗꯨꯒ ꯃꯥꯏ ꯅꯨꯄꯥꯁꯤꯅ ꯀꯝꯄ꯭ꯌꯨꯇꯔ ꯁꯦꯟꯇꯔ ꯍꯥꯡꯕꯀꯣ
ꯑꯥ ꯑꯥ
ꯑꯗꯨ ꯑꯃꯥꯏꯅ ꯇꯧꯔꯒꯅꯦ ꯃꯕꯥꯟꯅꯤ ꯂꯨꯍꯣꯡꯈ꯭ꯔꯤꯁꯦ
ꯑꯗꯨ ꯃꯣꯏ ꯀꯩꯅꯣ ꯇꯧꯔ ꯂꯨꯍꯣꯡꯉ ꯃꯇꯨꯡꯗ ꯃꯣꯏ ꯃꯣꯏ ꯉꯝꯅꯕ ꯍꯣꯠꯅꯖꯔꯦꯗꯅꯀꯣ ꯃꯥꯏ ꯅꯨꯄꯥꯗꯨꯁꯨ ꯊꯕꯛ ꯊꯥꯅꯈ꯭ꯔꯦ ꯊꯕꯛ ꯐꯪꯈ꯭ꯔꯦ
ꯎꯝ
ꯆꯦꯟꯗꯅ ꯈꯣꯠꯇꯅ ꯇꯧꯔꯒ ꯀꯩꯅꯣ ꯑꯥꯔꯃꯤꯒꯤ ꯊꯕꯛ ꯀꯣ ꯑꯗꯨꯒ ꯑꯩꯈꯣꯏ ꯅꯦꯁꯨ ꯊꯕꯛ ꯊꯥꯔ ꯊꯥꯔꯒ ꯃꯥꯖꯨ ꯊꯕꯛ ꯈꯟꯈ꯭ꯔꯦ ꯅꯨꯡꯉꯥꯏꯈ꯭ꯔꯦ ꯍꯧꯖꯤꯛ ꯂꯨꯍꯣꯡꯉ ꯃꯇꯨꯡꯗ ꯉꯥꯛꯇꯅꯦ ꯑꯗꯨ ꯊꯕꯛ ꯃꯌꯥꯝꯗꯣ ꯂꯨꯍꯣꯡꯗ꯭ꯔꯤꯉꯩ ꯇꯧꯗꯦꯕ
ꯑꯗꯨꯅꯦ ꯃꯤ ꯃꯤ ꯗꯥꯎ ꯍꯥꯏꯖꯤꯅꯤ ꯀꯩꯅꯣ ꯑꯣ ꯑꯗꯨꯅ ꯄꯩꯁꯥ ꯄꯥꯏꯕꯁꯨ ꯃꯌꯥꯝ ꯂꯩ ꯄꯥꯏꯔꯝꯕꯗꯒꯤ ꯋꯥꯔꯛꯄꯖꯨ ꯃꯌꯥꯝ ꯂꯩ
ꯎꯝ
ꯗꯥꯎꯗꯤ ꯑꯗꯨꯅ ꯅꯨꯄꯤ ꯑꯐꯕ ꯂꯧ ꯄꯩꯁꯥ ꯄꯥꯏꯒꯦꯗꯤ ꯍꯥꯏꯔꯤꯖꯦ ꯄꯨꯛꯆꯦꯟ ꯈꯣꯏꯖꯦꯟ ꯇꯤꯟꯅꯕ ꯒꯥꯏꯅ ꯆꯦꯁ
ꯃꯤꯖꯦ ꯄꯨꯛꯆꯦꯟ ꯈꯣꯏꯖꯦꯟ ꯇꯤꯟꯅꯕꯖꯦ ꯇꯦꯁ ꯑꯃ ꯊꯥꯔꯒ ꯁꯥꯗꯤꯕꯤꯒꯦꯠ ꯑꯃ ꯆꯤꯡꯊꯣꯛꯑꯒ ꯃꯦꯠꯁ ꯀꯥꯏꯅ ꯊꯥꯔꯛꯑꯗꯤ ꯀꯌꯥ ꯅꯨꯡꯉꯥꯏꯅꯤ
ꯋꯥꯔꯤꯖꯦ ꯅꯪꯒꯤ ꯍꯥꯟꯅ ꯀꯣꯏ ꯍꯥꯟꯅ ꯀꯣꯏꯅꯔꯨꯕ ꯀꯥꯏꯅ ꯇꯥꯝꯅꯤꯅꯦ ꯑꯗꯨꯗꯤ
ꯑꯗꯨꯒꯤ ꯃꯦꯠꯆꯤꯡ ꯃꯦꯠꯆꯤꯡ ꯊꯥꯔꯛꯄꯁꯤꯡꯗꯣ ꯑꯣꯏꯅ
ꯃꯦꯆꯤꯡ ꯊꯥꯅꯔꯛꯄꯁꯤꯡꯗꯣ ꯂꯨꯍꯣꯡꯗꯕ ꯌꯥꯔꯣꯏ ꯂꯧꯗꯕ ꯌꯥꯔꯣꯏ ꯀꯥꯏ ꯒꯣꯚꯔꯃꯦꯟ ꯔꯨꯜ ꯑꯃ ꯊꯣꯛꯂꯛꯑꯦꯕ
ꯊꯣꯛꯂꯛꯑꯦꯕ
ꯑꯗꯨꯗꯤ ꯍꯥꯟꯅ ꯀꯣꯏꯅꯕ ꯂꯣꯏ ꯀꯥꯏꯅ ꯗꯣꯏꯅꯦꯕ
ꯎꯝ
ꯅꯨꯡꯕꯨ ꯅꯨꯉꯥꯏꯅꯤꯕꯣ ꯑꯁ ꯃꯤ ꯑꯊꯤꯕꯒ ꯇꯥꯔꯗꯤ ꯕꯤꯠ ꯂꯩꯥꯔꯣꯏꯍꯦ
ꯁꯔꯖꯔꯤ ꯇꯧꯊꯣꯛꯑꯣ ꯀꯩꯅꯣ ꯅꯨꯉꯥꯏꯗꯣꯔꯗꯨꯗꯤ ꯄꯩꯁꯥ ꯄꯥꯏꯗꯣꯔꯗꯨꯗꯤ
ꯍꯣꯏ ꯑꯁ ꯑꯗꯨ ꯇꯟꯗꯤ ꯇꯜꯂꯦ
ꯁꯔꯖꯔꯤ ꯇꯧꯊꯣꯛꯄ ꯍꯥꯏꯔꯒ ꯑꯩ ꯀꯩꯅꯣꯝꯃ ꯅꯤꯡꯖꯪ ꯉꯛꯀꯗꯧꯔꯦ ꯆꯩꯅꯥꯗ ꯑꯣꯏꯔ ꯃꯥꯜꯂꯦ ꯑꯗꯨꯗꯣ ꯑꯩ ꯉꯍꯥꯃꯨꯛ ꯄꯣꯠꯁ ꯑꯃ ꯊꯦꯡꯅꯒꯤꯕꯅꯦꯕꯀꯣ ꯃꯥꯅ ꯃꯥꯏ ꯅꯨꯄꯤꯖꯦ ꯂꯨꯍꯣꯡꯉꯦ ꯃꯁꯛ ꯐꯖꯩꯌꯦꯅꯀꯣ ꯅꯨꯄꯤꯖꯤꯅ ꯁꯔꯖꯔꯤ ꯇꯧꯕ ꯅꯨꯄꯤ ꯑꯣꯏꯔꯝꯗꯣꯏꯅꯦꯕ ꯀꯣ ꯈꯪꯗ꯭ꯔꯦꯕ ꯃꯥꯖꯦ ꯁꯔꯖꯔꯤ ꯇꯧꯋꯦ ꯍꯥꯏꯕꯖꯦ ꯀꯣ ꯃꯁꯛ ꯐꯖꯔꯕꯅꯦꯅ ꯂꯧꯔꯦ ꯂꯨꯍꯣꯡꯉꯦ ꯃꯆꯥꯖꯦ ꯄꯣꯛꯑꯦꯕꯀꯣ ꯃꯆꯥꯗꯨꯗꯤ ꯃꯕꯥꯅꯤꯒꯤ ꯗꯤ ꯑꯦꯟ ꯅꯦ ꯗꯨꯅ ꯁꯥꯔꯛꯀꯗꯣꯏꯅꯤꯅ ꯁꯔꯖꯔꯤꯒꯤ ꯁꯛꯇꯨ ꯄꯥꯜꯂꯛꯇ꯭ꯔꯦꯕ ꯃꯥ ꯁꯖꯥ ꯗꯤꯐꯣꯔꯁ ꯁꯔꯖꯔꯤꯒꯤ ꯁꯛꯇꯣ ꯐꯤꯆꯔꯗ ꯄꯥꯜꯂꯛꯑꯦꯕꯀꯣ ꯑꯉꯥꯡꯖꯤꯗ
ꯍꯣꯏ ꯗꯤ ꯌꯦ ꯅꯦ ꯑꯗꯨꯗꯤ ꯆꯦꯟꯖ ꯇꯧ ꯁꯔꯖꯔꯤ ꯇꯧ ꯌꯥꯗꯕꯅꯤꯅ
ꯍꯣꯏ ꯃꯄꯥꯖꯤꯅ ꯁꯥꯎꯔꯕ ꯃꯥꯏ ꯃꯆꯥꯗ ꯃꯁꯛ ꯃꯥꯟꯅꯗꯦ ꯃꯥꯏ ꯅꯨꯄꯤ ꯃꯥꯟꯗꯦ ꯁꯥꯎꯔꯕꯀꯣ ꯑꯗꯩꯗꯤ ꯅꯨꯄꯤꯖꯤꯅ ꯀꯣꯟꯅꯗꯗꯤ ꯍꯥꯏꯗꯣꯛ ꯇꯌꯥꯗꯗꯅ ꯑꯩ ꯁꯔꯖꯔꯤ ꯇꯧꯋꯦ ꯈꯣꯠꯂꯦ ꯍꯥꯏꯗꯣꯔꯛꯑꯕ ꯗꯥꯏꯕ꯭ꯔꯣꯁ ꯇꯧꯋꯦ
ꯋꯥꯔꯤꯖꯦ ꯅꯪꯒꯤ ꯑꯗꯨꯒꯨꯝꯕꯗ ꯇꯥꯔ ꯂꯩꯔꯕ ꯋꯥꯔꯤꯖꯦ ꯀꯥꯏ ꯀꯥꯏꯗꯩ ꯐꯪꯕꯅꯣ ꯈꯪꯗꯦ ꯅꯪꯒꯤ ꯅ꯭ꯌꯨꯁꯁꯤꯅ
ꯃꯥꯏ ꯃꯆꯥꯗꯣ ꯃꯁꯛ ꯊꯤꯔꯛꯄꯒꯤ ꯅꯨꯄꯤꯗꯣ ꯁꯔꯖꯔꯤ ꯇꯧꯔꯦ ꯍꯥꯏꯔꯝꯗꯕꯒꯤ ꯗꯥꯏꯚꯣꯔꯁ ꯇꯧꯋꯤꯟ
ꯋꯥꯔꯤꯖꯦ ꯅꯪꯒꯤ
ꯎꯝ ꯌꯥꯏ ꯌꯥꯏ ꯌꯥꯏ ꯌꯥꯏ
ꯅꯪꯗꯤ ꯅꯨꯄꯤ ꯃꯁꯛ ꯊꯤꯕ ꯑꯃ ꯂꯧꯔꯒ ꯁꯖꯔꯤ ꯇꯧꯊꯣꯛꯈ꯭ꯔꯒ ꯃꯆꯥꯗꯤ ꯑꯊꯤꯕ ꯄꯣꯛꯂꯛꯀꯗꯣꯏꯟ
ꯍꯦ ꯑꯗꯨ ꯍꯥꯏꯖꯕꯋꯥꯅꯦ ꯍꯦ ꯅꯪ ꯃꯄꯥꯒꯤ ꯑꯩ ꯁꯛ ꯂꯧꯔꯗꯤ ꯐꯖꯗꯣꯏꯖꯠꯅꯦ
ꯍꯣꯏ ꯑꯗꯨ ꯐꯤꯐꯇꯤ ꯐꯤꯐꯇꯤ ꯆꯥꯟꯁꯅꯤ ꯅꯠ ꯀꯅꯥꯏ ꯂꯧꯔꯛꯇꯣꯏꯅꯣ ꯈꯪꯗꯦꯅ ꯄꯣꯛꯇ꯭ꯔꯤ ꯕꯥꯎ
ꯍꯣꯏ ꯑꯗꯨꯕꯨꯗꯤ ꯑꯗꯨ ꯍꯥꯏꯖꯦ ꯑꯗꯨꯝ ꯃꯄꯥ ꯉꯥꯛꯇ ꯂꯧꯒꯤꯕꯖꯨ ꯌꯥꯎꯋꯤ
ꯌꯥꯎꯋꯦ
ꯑꯈꯣꯏ ꯁꯥꯔ ꯑꯃ ꯂꯩꯌꯦꯕꯀꯣ ꯃꯖꯦ ꯏꯌꯦꯕ ꯍꯧꯖꯤꯛꯅ ꯈꯔ ꯉꯧꯊꯣꯛꯑꯝꯃꯅꯤ ꯍꯥꯅꯗꯤ ꯌꯥꯝ ꯃꯨꯔꯝꯕꯅꯤ
ꯑꯗꯣ ꯃꯥꯏ ꯃꯆꯥꯖꯤꯡꯗꯣ ꯑꯗꯨꯝꯇ ꯃꯨꯗꯦ ꯍꯥꯏꯕ ꯑꯈꯣꯏ ꯃꯦꯗꯥꯝꯗꯨꯗꯤ ꯉꯧꯋꯦꯕꯀꯣ
ꯎꯝ
ꯑꯗꯣ ꯃꯥꯏ ꯃꯆꯥꯉꯩꯗꯣ ꯑꯝꯇ ꯃꯨꯗꯦ ꯍꯥꯏꯕ
ꯃꯤ ꯃꯤ ꯗꯣꯃꯤꯅꯦꯟꯖꯤꯟꯗꯣ ꯑꯉꯧꯕ ꯖꯤꯟꯗꯣ ꯑꯣꯏꯔꯝꯃꯅꯤ
ꯑꯗꯨꯅꯦ ꯑꯗꯨꯃꯥꯏꯅ ꯇꯧꯕ
ꯑꯗꯣ ꯃꯆꯥꯒꯤ ꯖꯦꯅꯦꯔꯦꯁꯟꯅ ꯑꯃꯨꯛ ꯐꯣꯡꯗꯣꯔꯛꯈ꯭ꯔꯦ
ꯍꯣꯏ ꯑꯗꯨ ꯁꯤꯖꯤꯕꯨ ꯁꯨꯝ ꯑꯩꯅ ꯁꯨꯝ ꯌꯦꯡꯕꯗꯀꯣ ꯅꯨꯄꯤꯒꯩꯖꯦ ꯑꯗꯨꯝ ꯃꯃꯥꯏ ꯖꯦꯅꯦ ꯁꯤ ꯑꯗꯨꯝ ꯂꯧꯃꯥꯜꯂꯦꯅ ꯅꯨꯄꯥꯒꯩꯖꯦ ꯃꯄꯥꯖꯦ ꯂꯧꯕ꯭ꯔꯥ ꯀꯩꯅꯣꯝ ꯇꯧꯋꯦꯕ ꯍꯥꯏꯗꯤ ꯁꯨꯝ ꯌꯦꯡꯕꯗ ꯃꯄꯥꯗꯨꯅ ꯃꯨꯇꯔꯗꯤ ꯅꯨꯄꯥ ꯄꯣꯛꯂꯛꯑꯗꯤ ꯅꯨꯄꯥꯖꯦ ꯑꯗꯨꯝ ꯃꯨꯒꯜꯂꯦ ꯑꯌꯝꯕ
ꯅꯨꯄꯤꯒꯩꯖꯦ ꯂꯣꯏ ꯉꯧꯋꯦ ꯑꯩꯈꯣꯏ ꯏꯅꯥꯎꯄ ꯑꯖꯨ ꯂꯩꯌꯦꯕꯀꯣ
ꯎꯝ
ꯃꯆꯥꯅ ꯃꯆꯥ ꯅꯨꯄꯤꯒꯩꯗꯤ ꯂꯣꯏ ꯉꯧꯋꯦ ꯃꯅꯥꯎꯄꯥꯗꯨ ꯃꯨꯏ ꯍꯥꯏꯕ ꯈꯥꯕ ꯃꯄꯥꯒꯤ ꯂꯧꯅꯤ
ꯅꯪꯒꯤꯗꯣ ꯀꯟꯇ꯭ꯔꯥꯗꯤꯛ ꯇꯧꯕ ꯑꯃ ꯂꯩꯌꯦ ꯑꯩ ꯍꯥꯏꯔꯛꯀꯦꯕꯀꯣ ꯑꯩꯈꯣꯏꯒꯤ ꯑꯩꯈꯣꯏ ꯃꯥꯒꯤ ꯐꯥꯗꯔꯖꯦ ꯑꯈꯣꯏ ꯃꯥꯏ ꯐꯥꯗꯔꯖꯦ ꯉꯧꯋꯦꯕꯀꯣ ꯍꯜꯂꯣ
ꯇꯥꯏꯌꯦ
ꯈꯣꯏ ꯃꯥꯏ ꯐꯥꯗꯔꯖꯦ ꯉꯧꯋꯦꯕ ꯑꯗꯨꯒ ꯑꯈꯣꯏ ꯃꯥꯒꯤ ꯃꯥꯗꯔꯖꯤꯅ ꯈꯔ ꯃꯨꯏꯌꯦꯕꯀꯣ ꯃꯥꯗꯤ ꯉꯧꯗꯦꯕ ꯑꯗꯨꯗꯨꯒꯅꯦ ꯃꯣꯏ ꯃꯆꯥꯖꯤꯡꯖꯦ ꯃꯨꯕꯖꯦ ꯌꯥꯎꯗꯦ ꯉꯧꯋꯦꯕꯀꯣ
ꯑꯣ
ꯈꯣꯏ ꯃꯥꯖꯦ ꯉꯧꯋꯦꯕ
ꯎꯝ
ꯑꯗꯨꯒ ꯑꯩꯈꯣꯏꯖꯤꯅ ꯃꯨꯛ ꯈꯕ ꯑꯈꯣꯏ ꯕꯥꯖꯦ ꯃꯨꯏꯌꯦꯕꯀꯣ ꯃꯨꯕꯅ ꯃꯨꯁꯨꯛ ꯃꯨꯕ ꯅꯠꯇꯦ ꯀꯨꯂꯩ ꯀꯨꯆꯨꯅꯦꯕ
ꯍꯣꯏꯅꯦ
ꯑꯗꯨꯗꯨꯒ ꯑꯈꯣꯏꯆꯦ ꯑꯃꯨꯛ ꯈꯔ ꯃꯨꯏꯌꯦꯕꯀꯣ
ꯎꯝ
ꯑꯗꯨꯒ ꯏꯅꯥꯎꯄꯥꯁꯨ ꯉꯧꯋꯦ ꯑꯩꯁꯨ ꯉꯧꯋꯤ ꯏꯅꯥꯎꯄꯤ ꯏꯅꯥꯎꯄꯤꯖꯤꯅ ꯃꯥ ꯀꯨꯂꯩ ꯀꯨꯆꯨꯁꯨ ꯅꯠꯇꯦ ꯄꯨꯔꯥ ꯉꯧ ꯈꯪꯗꯦ ꯃꯥ ꯃꯥꯖꯨ ꯉꯧꯋꯦ ꯍꯥꯏꯇꯥꯔꯦ ꯑꯗꯨ ꯒ꯭ꯌꯥꯟ ꯇꯥꯗꯦꯕ ꯑꯩ ꯉꯥꯎꯋꯦꯕ ꯑꯩ ꯈꯪꯗꯦꯕ ꯑꯩ
ꯍꯣꯏ ꯅꯣꯏꯒꯤꯗ ꯑꯃꯨꯛ ꯅꯣꯏ ꯕꯥꯖꯨ ꯌꯥꯝ ꯃꯨꯗꯕ ꯅꯣꯏ ꯃꯥꯁꯨ ꯌꯥꯝ ꯅꯣꯏ ꯃꯥꯖꯨ ꯉꯧꯕ ꯑꯗꯨꯒꯤꯅꯤꯅꯦ ꯃꯨꯔꯒ ꯉꯧꯕꯗꯨꯗꯤ ꯈꯦꯟꯅꯕꯅꯦ
ꯑꯈꯣꯏꯆꯦꯗꯤ ꯄꯨꯔꯥ ꯑꯈꯣꯏ ꯕꯥꯒꯤ ꯀꯂꯔ
ꯃꯨꯔꯝꯃꯣꯏ ꯍꯥꯏꯕ ꯁꯨꯛ ꯃꯨꯕꯗꯤ ꯑꯣꯏꯔꯝꯃꯣꯏ ꯍꯥꯏꯕ
ꯎꯝꯇꯦ ꯑꯗꯨꯕꯨꯗꯤ
ꯑꯗꯨꯅꯤ ꯋꯥꯔꯤꯖꯦ ꯊꯝꯃꯒꯦ ꯋꯥꯔꯦ
ꯅꯪ ꯊꯝꯃꯒꯦ ꯖꯤ ꯅꯪꯅꯗ ꯍꯥꯏꯖꯦ ꯀꯃꯥꯏ ꯇꯧꯏꯅꯣ